ꯍꯜꯂꯣ ꯑ ꯇꯥꯏ ꯀꯣ ꯑꯩꯈꯣꯟ
ꯍꯣꯏ ꯇꯥꯏꯌꯦ ꯇꯥꯏꯌꯦ
ꯍꯥ ꯍꯧꯖꯤꯛ ꯍꯧꯖꯤꯛꯅ ꯆꯥꯛ ꯆꯥꯔꯒ ꯑꯗꯨꯝ ꯇꯨꯝꯃꯒ ꯂꯩꯗ
ꯑꯁ ꯉꯟꯃꯟ ꯗꯔꯣ ꯑꯗꯨ
ꯍꯣꯏ ꯈꯔꯗꯤ ꯉꯜꯂꯦ ꯏꯄꯥ ꯏꯃꯥ ꯂꯧ ꯆꯠꯅꯤꯡꯉꯥꯏ ꯂꯩꯕꯀꯣ
ꯍꯣꯏ ꯍꯣꯏ
ꯑꯗꯨꯒꯤ ꯄꯤꯗꯤ ꯐꯤ ꯆꯠꯀꯗꯕ ꯂꯩꯕ
ꯑꯣ ꯅꯪ ꯆꯠꯀꯗ꯭ꯔꯣ ꯅꯪꯁꯨ
ꯑꯩꯗꯤ ꯆꯠꯂꯣꯢꯗ
ꯎꯝ
ꯑꯩꯗꯤ ꯉꯁꯤ ꯂꯩꯒꯅꯤ
ꯑꯍꯤꯡꯗ ꯇꯨꯝꯗꯕꯒꯤ ꯑꯣꯏꯔꯝꯒꯅꯤꯅꯦ
ꯑꯁ ꯇꯨꯝꯗꯔꯦ ꯌꯥꯗ꯭ꯔꯦ ꯅꯪ ꯀꯅꯥꯒꯤ ꯐꯦꯟꯔꯣ
ꯑꯃꯥꯗꯣ ꯉꯔꯥꯡ ꯁꯤꯒꯗꯕꯗꯣ
ꯀꯞꯀꯦ ꯇꯧꯗ꯭ꯔꯣ ꯉꯔꯥꯡꯒꯤꯗꯣ ꯑꯁ ꯉꯔꯥꯡꯒꯤꯗꯣ ꯀꯥꯞꯀꯦ ꯇꯧꯗꯔꯣ
ꯑꯁ ꯅꯣꯡꯅꯤꯡꯕ ꯅꯤꯗ
ꯑꯁ ꯌꯥꯗꯦ
ꯃꯣꯏꯒꯤ ꯃꯦꯠꯇꯨ ꯍꯣꯏ ꯐꯖꯗ꯭ꯔꯦ ꯑꯁ ꯂꯥꯁ ꯏꯂꯦꯚꯦꯟ ꯃꯤꯅꯤꯠꯇ ꯑꯁ ꯊ꯭ꯔꯤꯒꯣꯜ ꯆꯪꯒꯗꯕꯗꯣ
ꯍꯦꯔꯣ ꯍꯦꯔꯣ ꯍꯣꯏꯒꯤ ꯇꯥꯏꯞꯇ ꯐꯤꯂꯝꯒꯤ ꯐꯤꯂꯝꯒꯤ ꯇꯥꯏꯞꯇ ꯂꯥꯛꯈ꯭ꯔꯦꯗ ꯃꯣꯏꯒꯤꯗꯣ
ꯑ ꯁꯥꯎꯒꯤꯒꯣ
ꯍꯦꯔꯣ ꯑꯣꯏꯍꯟꯈ꯭ꯔꯦꯗ ꯃꯣꯏꯅ
ꯑꯁ ꯊꯥꯖꯗꯕꯅꯦ ꯑꯩꯗꯤ ꯁꯤꯌꯦ ꯑꯁ ꯁꯦꯡꯕ
ꯑꯁ ꯑꯩꯗꯤ ꯑꯃ ꯆꯝꯕꯗꯨ ꯑꯗꯨꯁꯨ ꯑꯗꯨꯝ ꯂꯩꯍꯧꯈ꯭ꯔꯦꯅꯦꯅ ꯊꯥꯖꯈ꯭ꯔꯦꯕ ꯑꯗꯣ ꯑꯅꯤ ꯆꯪꯈ꯭ꯔꯕꯗꯨꯗꯤ ꯍꯣꯞꯗꯤ ꯄꯨꯔꯥ ꯀꯥ ꯂꯣꯏꯈ꯭ꯔꯦꯗ
ꯑ ꯑꯁ ꯍꯥꯏꯁꯤꯅꯤ ꯉꯥꯝꯃ ꯉꯥꯝꯃ ꯉꯥꯝꯔꯔꯣꯏ ꯍꯥꯏꯅ ꯈꯟꯕꯅꯦ ꯑꯗꯣ ꯑꯁ ꯂꯥꯛꯅꯔ ꯢꯁꯀꯤꯜꯅꯔ ꯈꯪꯗꯦ
ꯍꯣꯏ ꯑꯁ ꯑꯗꯣ ꯄꯦꯅꯥꯜꯇꯤꯁꯨ ꯑꯃꯨꯛ ꯃꯤꯁ ꯇꯧꯕꯗꯨꯗ ꯁꯤꯗꯤ ꯁꯣꯏꯗ꯭ꯔꯦ ꯍꯥꯏꯅ ꯈꯟꯈ꯭ꯔꯦꯗ ꯉꯔꯥꯡꯗꯤ
ꯑꯁ ꯑꯩꯁꯨ ꯈꯪꯗꯦ ꯃꯥ ꯀꯔꯝꯃꯥꯏ ꯃꯤꯁ ꯇꯧꯕ꯭ꯔ ꯄꯦꯅꯥꯜ ꯇꯤꯗꯣ
ꯑꯗꯨ ꯃꯥꯗꯣ ꯑꯗꯨꯝ ꯃꯤꯁ ꯇꯧꯔꯁꯨ ꯃꯥꯒꯤ ꯇꯤꯝ ꯈꯣꯏꯅ ꯃꯣꯏ ꯀꯣꯆꯅꯗꯤ ꯑꯗꯨꯝ ꯁꯞꯄꯣꯔꯠ ꯇꯧꯋꯦꯀꯣ ꯃꯉꯣꯟꯗꯗꯤꯀꯣ
ꯎꯝ ꯃꯉꯣꯟꯗ ꯑꯗꯨꯝ ꯁꯄꯣꯔꯠ ꯇꯧꯋꯦ ꯐꯔꯤ ꯀꯤꯛꯁꯨ ꯄꯤꯑꯦ
ꯍꯣꯏ ꯃꯉꯣꯟꯗ ꯑꯗꯨꯝ ꯄꯤꯌꯦ ꯑꯗꯣ ꯍꯧꯖꯤꯛ
ꯑꯁ ꯑꯣꯄꯣꯅꯦꯟ ꯑꯣꯄꯣꯅꯦꯟ ꯒꯣꯜ ꯑꯅꯤ ꯆꯪꯈ꯭ꯔꯕꯗꯤ ꯑꯁ ꯑꯇꯣꯞꯄ ꯐꯦꯟꯁꯅꯀꯣ ꯆꯦꯠ ꯇꯧꯔꯛꯄꯁꯦ ꯑꯁ
ꯑꯁꯤꯗꯁꯨ ꯇꯧꯋꯦ ꯃꯤ ꯈꯔꯗꯤ ꯁꯥꯒꯨꯝꯕ ꯊꯥꯅꯕꯀꫭ
ꯑꯁ ꯉꯝꯗ꯭ꯔꯦꯗ ꯐꯤꯐꯥꯒꯤ ꯏꯐꯦꯛꯁꯦ
ꯑꫭꯏ ꯃꯣꯏꯅ ꯀꯩꯁꯨ ꯈꯪꯕꯤꯗ꯭ꯔꯁꯨꯀꯣ ꯑꯈꯣꯏꯅ ꯀꯟꯅ ꯑꯁꯤꯗ ꯋꯥꯔ ꯂꯩꯕꯗꫭ
ꯄꯩꯁꯥ ꯍꯣ ꯇꯥꯔꯒ
ꯑꯥꯏ
ꯅꯪ ꯀꯔꯤ ꯇꯧꯒꯦꯔꯣ ꯉꯁꯤ
ꯑꯁ ꯑꯩ ꯅꯤꯡꯊꯤꯅ ꯑꯗꯨꯝ ꯇꯨꯝꯃ ꯂꯩꯕ ꯇꯥꯔꯦ ꯑꯩ ꯃꯣꯏꯒꯤ ꯃꯦꯁ ꯍꯦꯛ ꯂꯣꯏꯔꯒ ꯃꯣꯏꯒꯤ ꯀ꯭ꯋꯥꯇꯔꯗ ꯀꯅꯥꯗ ꯇꯥꯒꯦꯔꯥ ꯍꯥꯏꯕꯗꯣ ꯑꯃꯨꯛ ꯈꯪꯅꯤꯡꯈ꯭ꯔꯕꯀꯣ
ꯎꯝ ꯎꯝ
ꯑꯗꯨꯒꯤ ꯑꯩ ꯅꯦꯛꯁ ꯃꯦꯠꯁꯇꯨ ꯌꯦꯡꯈ꯭ꯔꯕꯅꯦ ꯑꯃꯨꯛ
ꯑꯗꯨꯗꯤ ꯇꯨꯝꯃꯝꯃꯣꯏ
ꯑꯁ ꯉꯍꯥꯛ ꯇꯨꯝꯔ ꯑꯗꯨꯝ ꯍꯧꯒꯠꯈ꯭ꯔꯦ
ꯑꯍꯥ ꯍꯥ
ꯑ ꯑꯗꯣ ꯃꯦꯁ ꯃꯦꯁ ꯃꯗꯤꯀꯣ ꯄꯨꯔꯥ ꯇꯧꯗꯤ ꯇꯧꯒꯤꯅꯤ ꯍꯥꯏꯌꯦ ꯀꯣꯂꯝꯕꯤꯌꯥ ꯈꯣꯏꯗꯣ ꯃꯣꯏ ꯐꯥꯏꯅꯦꯜ ꯂꯧꯕ ꯌꯥꯏ ꯍꯥꯏꯕꯒꯤ ꯆꯥꯟꯁꯇ ꯂꯩꯕꯅꯦ ꯃꯣꯏꯁꯨ ꯌꯥꯝ ꯐꯖꯕꯅꯦꯕ ꯑꯗꯨꯝ ꯃꯣꯏ ꯃꯣꯏꯁꯨ ꯂꯩꯍꯧꯈ꯭ꯔꯦꯅ ꯁ꯭ꯋꯤꯖꯔꯂꯦꯟꯉꯣꯟꯗ
ꯑꫭ ꯂꯩꯍꯧꯈ꯭ꯔꯕꯣ ꯑꯩ ꯑꯩꯗꯤ ꯑꯩꯗꯤ ꯌꯦꯡꯕ ꯉꯝꯗ꯭ꯔꯦꯗ ꯑꯁ ꯇꯨꯝꯅꯤꯡꯕꯅ ꯌꯥꯗ꯭ꯔꯦ
ꯍꯣꯏ
ꯅꯣꯡ ꯆꯨꯕ꯭ꯔꯣ
ꯅꯣꯡ ꯆꯨꯗꯦ ꯍꯧꯖꯤꯛꯇꯤ ꯑꯁ ꯃꯦꯁ ꯌꯦꯡꯕ ꯀꯥꯟ ꯑꯗꯨ ꯃꯇꯝꯗ ꯅꯣꯡ ꯇꯥꯕꯗꯨꯗꯤ ꯄꯨꯔꯥ ꯇꯥꯏꯃꯡꯗꯣ ꯆꯞ ꯆꯥꯏꯍꯦ ꯉꯔꯥꯡꯗꯤ
ꯑꯩꯗꯣ ꯄꯨꯡ ꯕꯥꯥꯔꯣ ꯇꯥꯗ꯭ꯔꯤꯉꯩ ꯑ ꯇꯥꯗꯉꯩ ꯇꯥꯗꯉꯩ ꯀꯥꯟꯗ ꯑꯩꯒꯤ ꯅꯦꯠ ꯄꯦꯛꯇꯣ ꯂꯣꯏꯈ꯭ꯔꯕ
ꯑꯣ
ꯑꯗꯣ ꯑꯩꯒꯤ ꯅꯦꯛꯁ ꯗꯦꯒꯤ ꯅꯦꯠꯄꯦꯛ ꯑꯗꯨꯝ ꯉꯥꯏꯕ ꯉꯝꯗ꯭ꯔꯦ ꯑꯁ ꯇꯨꯝꯅꯤꯡꯕꯅ ꯑꯗꯨꯝ ꯇꯨꯝꯈ꯭ꯔꯦ
ꯑꯟꯂꯤꯃꯤꯇꯦꯠ ꯄꯥꯏꯗ꯭ꯔꯣ ꯅꯪ
ꯎꯝ ꯑꯟꯂꯤꯃꯤꯇꯦꯠ ꯅꯠꯇꯕ ꯑꯩꯈꯣꯏ ꯑꯩꯈꯣꯏꯒꯤ ꯈꯨꯟꯗꯣ ꯑꯩꯈꯣꯏꯒꯤ ꯈꯨꯟꯗꯣ ꯐꯥꯏꯞ ꯖꯤ ꯑ ꯐꯪꯗꯕ ꯀꯣ
ꯑꯥ ꯆꯠꯆꯥ ꯍꯣꯏ ꯍꯣꯏ
ꯐꯣꯔ ꯖꯤ ꯈꯛꯇ ꯐꯪꯕ ꯐꯥꯏꯞ ꯖꯤ ꯎꯝ ꯐꯥꯏꯞ ꯖꯤ ꯐꯪꯉꯗꯤ ꯑꯟꯂꯤꯃꯤꯇꯦꯠ ꯐꯪꯒꯗꯕ
ꯍꯣꯢ
ꯑꯩꯈꯣꯏꯗꯤ ꯑꯩꯈꯣꯏꯒꯤ ꯈꯨꯟꯗꯤ ꯇꯥꯎꯟꯗ ꯅꯠꯇꯕꯅꯤꯅ ꯍꯣꯢ ꯍꯣꯢ ꯎꯝ ꯀꯩ ꯍꯥꯏꯕ ꯅꯪꯅ ꯍꯥꯏꯕꯗꯨ
ꯂꯥꯏꯐꯒꯨꯝꯕ ꯌꯦꯡꯕꯗꯣ ꯃꯥꯗꯤ ꯑꯦꯝ ꯕꯤ ꯒꯨꯝꯕ ꯑꯗꯨ ꯐꯖꯅ ꯆꯠꯂꯦꯀꯣ
ꯑꯁ ꯆꯥꯏꯍꯦ ꯆꯥꯕ ꯅꯠꯇꯦ ꯊꯛꯄꯅꯦ ꯑꯁ
ꯑꯁ ꯑꯁꯤ ꯑꯦꯞꯁ ꯈꯔꯗꯤ ꯇ꯭ꯋꯦꯟꯇꯤ ꯃꯤꯅꯤꯠ ꯊꯥꯔꯇꯤ ꯃꯤꯅꯤꯠ ꯑꯗꯨꯝ ꯀꯥꯕꯗ ꯍꯟꯗ꯭ꯔꯦꯠ ꯄꯥꯔꯁꯦꯟ ꯑꯗꯨꯝ ꯂꫭꯏꯕꯅꯦ ꯃꯥ
ꯍꯣꯏ ꯑꯁ ꯃꯦꯁ ꯐꯥꯎ ꯂꯣꯏꯗ꯭ꯔꯒ ꯑꯗꯨꯝ ꯑꯦꯝ ꯕꯤ ꯂꯣꯏꯕꯅꯦ
ꯑꯁ ꯃꫭꯏꯒꯤꯗꫭ ꯑꯗꯨꯗꯤ ꯅꯪ ꯅꯪꯒꯤꯗꯤ ꯈꯔ ꯀꯨꯏꯅ ꯈꯪꯉꯦ ꯑꯩꯈꯣꯏ ꯑꯦꯞꯁ ꯑꯃ ꯀꯔꯤ ꯑꯦꯞꯁꯔ ꯑꯃ ꯌꯦꯡꯉꯦ ꯑꯗꯨꯗꯗꯤ ꯑꯩꯒꯤ ꯐꯤꯞ ꯇꯦꯟ ꯃꯤꯅꯤꯠꯀꯨꯝꯕ ꯑꯗꯨꯝ ꯃꯦꯠꯁ ꯍꯧꯔ ꯊꯣꯛꯄꯗ ꯑꯗꯨꯝ ꯐꯤꯐꯇꯤ ꯄꯥꯔꯁꯦꯟ ꯊꯣꯛꯄ ꯍꯟꯗ꯭ꯔꯦꯠ ꯄꯥꯔꯁꯦꯟ ꯊꯣꯛꯄꯗꯨ ꯇꯧꯋꯦ ꯑꯗꯨ ꯑꯟꯂꯤꯃꯤꯇꯦꯠꯇ ꯑꯗꯨꯝ ꯄꯥꯏꯕꯗꯨꯗꯤ
ꯑꯣ ꯑꫭ ꯀꯔꯤ ꯀꯔꯤ ꯑꯦꯞꯁꯔꯣ
ꯀ꯭ꯔꯤꯁꯤ ꯀ꯭ꯔꯤꯁꯤ ꯇꯤꯚꯤ ꯑꯗꯨ ꯍꯥꯏꯕꯅꯦ
ꯑꯣ ꯑꯣ ꯑꯩꯖꯨ ꯑꯗꯨꯝ ꯄꯥꯏꯔꯝꯕꯅꯦ ꯍꯧꯖꯤꯛꯇꯤ ꯄꯥꯏꯗ꯭ꯔꯦ ꯑꯥꯁ ꯃꯗꯣ ꯑꯦꯝꯕꯤ ꯌꯥꯝ ꯆꯥꯏꯑꯦ
ꯑꯁ ꯑꯗꯨꯗꯗꯤ ꯌꯥꯗ꯭ꯔꯦ ꯑꯟꯂꯤꯃꯤꯇꯦꯠ ꯅꯠꯇ꯭ꯔꯗꯤ ꯌꯥꯗ꯭ꯔꯦ
ꯍꯦꯛꯁꯗꯤ ꯍꯩꯆꯁ ꯗꯤꯗ ꯑꯣꯏꯕ ꯑꯗꯨ ꯌꯦꯡꯕꯗꯤ ꯅꯨꯡꯗꯤ ꯅꯨꯡꯉꯥꯏ ꯑꯗꯨꯕꯨ ꯀꯣ ꯑꯈꯣꯏꯅ ꯑꯦꯝ ꯕꯤ ꯍꯥꯞꯄꯁꯤꯗꯤ ꯌꯥꯗ꯭ꯔꯦ ꯑꯗꯨꯗ
ꯑꯣ ꯑꫭ ꯑꯁꯦꯡꯕ ꯑꯁ ꯑ ꯀꯩ ꯍꯥꯏꯁꯤꯔ ꯑ ꯀ꯭ꯋꯥꯂꯤꯇꯤꯗꯣ ꯐꯖꯗ꯭ꯔꯗꯤ ꯌꯦꯡꯕꯁꯨ ꯅꯨꯡꯉꯥꯏꯇꯦ
ꯍꯣꯏ ꯑꯗꯣ ꯑꯦꯞꯁꯇꯨ ꯀ꯭ꯋꯥꯂꯤꯇꯤꯗꯨ ꯐꯖꯕꯒꯤ ꯑꯦꯝꯕꯤ ꯆꯥꯎꯔꯁꯨ ꯑꯗꯨꯝ ꯌꯦꯡꯕ ꯑꯗꯨꯒ ꯑꯟꯂꯤꯃꯤꯇꯦꯠ ꯑꯣꯏꯕꯗꯨꯗ ꯀꯣ ꯑꯗꯨꯕꯨ
ꯃꯦꯃꯤ ꯑꯟꯂꯤꯃꯤꯇꯦꯠ ꯑꯣꯏꯗꯕ ꯈꯣꯏꯅ ꯍꯣꯁꯄꯣꯠ ꯄꯤꯌꯣ ꯍꯣꯁꯄꯣꯠ ꯄꯤꯌꯣ ꯇꯧꯕꯗ ꯑꯥꯁ ꯏꯟꯇꯔꯦꯁ ꯑꯃꯅꯤ ꯑꯗꯨꯁꯨ
ꯑꯝ ꯅꯣꯏ ꯅꯣꯏꯗ ꯂꯧ ꯁꯨꯗ꯭ꯔꯣ
ꯅꯣꯡ ꯇꯥꯕꯗꯣ ꯑꯗꯨꯝ ꯉꯥꯏꯌꯦ
ꯑꯣ ꯑꯁ ꯈꯪꯗ꯭ꯔꯦꯅꯦ ꯅꯣꯡ ꯇꯥꯗ꯭ꯔꯦꯅꯦ
ꯑꯁ ꯑꯁꯤꯗ ꯅꯣꯡ ꯇꯥꯕꯗꯨ ꯑꯗꯨ ꯇꯧꯕ ꯌꯥꯕꯒꯤ ꯐꯥꯎ ꯇꯥꯕꯤꯗꯦꯀꯣ ꯈꯔ ꯍꯥꯏꯗꯤ ꯑꯗꯨꯝ ꯇꯥꯏꯑꯦ ꯑꯗꯨꯕꯨ ꯏꯁ ꯉꯔꯥꯡꯒꯤ ꯃꯦꯠꯁꯇꯨꯗꯤ ꯑꯩꯗꯤ ꯑꯁ ꯆꯤꯡꯗ ꯂꯩꯕꯈꯣꯏꯅ ꯏꯟꯇꯔꯦꯁ ꯀꯥꯒꯅꯤꯗ ꯇꯤꯚꯤꯗ ꯌꯦꯡꯕꯗꫭ
ꯍꯣꯏ
ꯑꯃꯒꯤ ꯐꯦꯛ ꯑꯃꯒꯤ ꯐꯦꯟꯗꯨꯅ ꯉ ꯉꯁꯤ ꯑꯍꯤꯡꯗꯤ ꯃꯣꯏ ꯂꯩꯍꯧꯔꯅꯦꯅ ꯈꯜꯂꯒꯀꯣ ꯑꯁ ꯄꯩꯁꯥꯒꯨꯝꯕꯗꯨ ꯊꯥꯅꯔꯒ ꯑꯗꯨ ꯇꯧꯕꯗꯣ ꯑꯁ ꯒ꯭ꯔꯨꯞꯗ ꯐꯖꯅ ꯊꯥꯒꯠꯈ꯭ꯔꯦꯍꯦ
ꯀꯔꯤꯒꯤꯅꫭ ꯈꯪꯗꯦ ꯄꯩꯁꯥ ꯊꯥꯒꯠꯂꯤꯗꯣ
ꯍꯣꯏ
ꯄ꯭ꯂꯦꯌꯔꯁꯤꯡꯅ ꯈꯪꯔꫭꯏꯕ ꯑꯩꯈꯣꯏꯅ ꯇꯧꯕꯗꯣ
ꯇꯨꯝꯗ꯭ꯔꯒ ꯉꯥꯏꯔ ꯂꯩꯕꯗꯨ
ꯍꯣꯏ ꯎꯝ ꯑꯩꯈꯣꯏꯒꯤꯗꯤ ꯅꯨꯡꯗꯥꯡꯗ ꯎꯝ
ꯃꯤ ꯃꯤꯁꯨ ꯀꯞꯄ ꯑꯗꯨꯒ ꯇꯧꯕꯁꯨ ꯐꯖꯅ ꯌꯥꯎꯋꯦ ꯅꯍꯥꯟꯗꯨ
ꯍꯣꯏ ꯑꯁ ꯀꯥꯡ ꯑꯇꯣꯞꯄ ꯀꯞꯄꯦ
ꯑꯁ ꯀꯞꯄꯦ ꯐꯖꯅ ꯀꯞꯄꯦ ꯃꯣꯏꯗꯣ ꯉꯔꯥꯡ ꯍꯤꯟꯗꯤ ꯃꯣꯏ ꯉꯔꯥꯡ ꯃꯣꯏ ꯈꯔ ꯉꯥꯡꯒꯦ ꯇꯧꯈ꯭ꯔꯕꯅꯤꯍꯦ
ꯍꯧꯖꯤꯛ ꯑꯗꯨ ꯃꯦꯁ ꯍꯦꯛ ꯂꯣꯏꯕꯗꯒꯤ ꯍꯧꯖꯤꯛꯇꯤ ꯇꯨꯃꯤꯟꯅ ꯂꯩꯒ꯭ꯔꯦ
ꯃꫭꯏ ꯑꯗꯨ ꯉ ꯉꯥꯡꯅꯤꯡꯉꯥꯏ ꯂꯩꯇ꯭ꯔꯦ
ꯑꯁ ꯃꯣꯏꯅ ꯍꯥꯏꯔꯛꯄꯁꯦ ꯅꯪꯒꯤ ꯒꯣꯠ ꯄꯦꯅꯥꯜꯇꯤ ꯐꯥꯎ ꯆꯪꯕ ꯉꯝꯗꯕ ꯗꫭ ꯁꯞꯄꯣꯔꯠ ꯇꯧꯔꯒ ꯂꯩꯌꯦ ꯍꯥꯏꯌꯦ ꯑꯥꯁ ꯀꯞꯄꯦ ꯀꯞꯄꯦ ꯑꯥꯁ
ꯑꯈꯣꯏ ꯃꯅꯥꯛꯇ ꯑꯁꯤ ꯑꯁꯤꯗꯤ ꯑꯁ ꯅꯨꯄꯤꯅ ꯍꯦꯜꯂꯤꯗ ꯋꯥꯊꯤꯗ ꯉꯥꯡꯕꯗꯣ
ꯐꯣꯠꯕꯣꯜꯒꯤ ꯅꯣꯂꯦꯁ ꯂꯩꯇ꯭ꯔꯒ
ꯍꯣꯏ ꯃꯣꯏ ꯀꯩꯁꯨ ꯈꯪꯗ꯭ꯔꯒ ꯑꯁꯤꯒꯤ ꯑꯩꯒꯤ ꯐꯦꯟꯁ ꯑꯣꯏꯒꯅꯤ ꯍꯥꯏꯔꯒꯀꯣ ꯃꯣꯏꯗꯣ ꯑꯁ ꯀꯞꯄꯁꯨ ꯌꯧꯋꯦ ꯃꯣꯏ ꯀꯔꯤ ꯃꯔꯝꯒꯤ
ꯅꯨꯄꯥ ꯅꯨꯄꯥꯗꯤ ꯀꯞꯄ ꯌꯥꯎꯗꯦ ꯅꯨꯨꯄꯤꯅꯦ
ꯅꯨꯄꯤ ꯅꯨꯄꯤꯒ ꯑꯉꯥꯡꯈꯣꯏꯗꯣ ꯐꯖꯅ ꯇꯧꯋꯦꯍꯦ
ꯃꯣꯏ ꯀꯞꯔꯁꯨ ꯀꯔꯤꯁꯨ ꯀꯅꯥꯅꯁꯨ ꯈꯪꯔꫭꯏꯗꯕ
ꯍꯣꯏ ꯃꯣꯏꯅ ꯀꯔꯤ ꯃꯔꯝꯗ ꯀꯞꯂꯗꯤ ꯈꯪꯗꯦꯗꯨ ꯑꯗꯨꯕꯨ ꯉꯔꯥꯡ ꯑꯍꯤꯡꯗꯤ ꯂꯩꯍꯧꯈ꯭ꯔꯗꯤꯀꯣ
ꯎꯝ
ꯋꯥꯔꯜ ꯀꯞꯇꯤ ꯃꯍꯥꯎ ꯂꯩꯇ꯭ꯔꯦꯗ
ꯍꯣꯏ ꯃꯍꯥꯎ ꯂꯩꯇ꯭ꯔꯦ
ꯉꯔꯥꯡꯒꯤꯗꯤ ꯄꯨꯔꯥ ꯐꯥꯏꯅꯦꯜꯅꯤꯍꯦ
ꯎꯝ ꯄ꯭ꯂꯦꯌꯔ ꯄ꯭ꯂꯦ ꯐꯖꯕꯁꯤꯡ ꯂꯩꯇ꯭ꯔꯗꯤꯀꯣ
ꯍꯣꯏ
ꯌꯦꯡꯅꯤꯡꯗ꯭ꯔꯦꯅꯦ
ꯑꯁ ꯏꯁꯇꯥꯔ ꯄ꯭ꯂꯦꯌꯔ ꯈꫭꯏ ꯂꯩꯍꯧꯈ꯭ꯔꯗꯤ ꯀꯗꯥꯏꯗꯒꯤ
ꯑꯁ ꯑꯇꯣ ꯑ ꯊꯜꯇꯤꯟ ꯊꯜ ꯊꯥꯇꯤꯒꯨꯝꯕ ꯐꯤꯐꯥꯗꯤ ꯑꯁ ꯀꯔꯤꯍꯥꯏꯁꯦꯔꯥ ꯏꯟꯇ꯭ꯔꯦꯖ ꯂꯩꯔ ꯔꯣꯏꯅꯦ
ꯑꯁ ꯑꯗꯨꯗꯗꯤ ꯑꯁꯤꯗ ꯁꯞꯄꯣꯔꯠ ꯇꯧꯒꯅꯤ ꯍꯥꯏꯕꯗ ꯑꯦꯗꯚꯥꯟꯁ ꯑꯣꯏꯅ ꯊꯣꯛꯔꯔꯣꯏꯗ ꯃꯣꯏꯒꯤ ꯃꯦꯁ ꯌꯦꯡꯗ꯭ꯔꯒ ꯑꯁꯤꯕꯨ ꯁꯞꯄꯣꯔꯠ ꯇꯧꯒꯅꯦꯅ ꯌꯦꯡꯒꯗꯧꯕꯅꯤꯗ
ꯐꯖꯕꯗꯨ
ꯍꯣꯏ ꯃꯣꯏ
ꯎꯄꯥꯏ ꯂꯩꯔꯣꯏ ꯑꯁ ꯑꯩꯗꯤ ꯏꯝꯕꯥꯞꯄꯦꯖꯨ ꯀꯟꯂꯦꯍꯦ
ꯑꯁ ꯑꯗꯨꯕꯨ ꯃꯣꯏꯒꯤ ꯇꯤꯝꯃꯦꯠꯇꯨ ꯃꯥꯗꯒꯤꯁꯨ ꯍꯥꯏꯕ ꯑꯅꯤ ꯑꯍꯨꯝ ꯊꯣꯛꯔꯦꯅꯦ
ꯑꯣ
ꯃꯣꯏꯒꯤꯗꯤ ꯌꯥꯑꯦꯅ ꯑꯗꯨꯒ ꯑꯩꯅ ꯁꯞꯄꯣꯔꯠ ꯇꯧꯕ ꯑꯃ ꯂꯩꯌꯦ ꯉꯔꯥꯡꯒꯤ ꯅꯠꯇꯕ
ꯑꯣ ꯍꯦꯍꯦꯍꯦꯍꯤ ꯑꯦ
ꯅꯣꯔꯋꯦꯒꯤꯗ ꯑꯁ ꯐꯖꯩꯑꯦ ꯑꯩꯗꯤ
ꯈꯪꯗꯦ ꯑꯩ ꯑꯗꯣ ꯑꯇꯣꯞꯄ ꯑꯇꯣꯞꯄ ꯀꯟꯇ꯭ꯔꯤꯒꯤ ꯌꯦꯡꯗꯦ ꯑꯩꯗꯤ
ꯍꯣꯏ ꯑꯁꯤ ꯒꯣꯜꯗꯦꯟ ꯕꯨꯠ ꯂꯧꯕꯒꯤ ꯆꯥꯟꯁꯁꯨ ꯂꯩꯑꯦ ꯍꯧꯖꯤꯛ ꯅꯣꯔꯋꯦꯒꯤ ꯄ꯭ꯂꯦꯌꯔ ꯑꯃꯗꯁꯨ
ꯑꯣ ꯑꯣ ꯑꯣ ꯀꯔꯝꯕꯗꯨꯔꯣ ꯒꯣꯜ ꯁꯪꯕꯗꯨꯔꯣ
ꯍꯥꯂꯦꯟꯗꯣ
ꯑꯣ
ꯑꯁ ꯉꯔꯥꯡꯒꯤ ꯍꯦꯔꯣꯗꯨꯗꯤ ꯃꯥꯅ ꯑꯗꯨꯝ ꯂꯧꯒꯗꯧ ꯃꯥꯜꯂꯦꯗ ꯍꯤꯍꯤ
ꯍ
ꯃꯥ ꯍꯧꯖꯤꯛ ꯁꯤ ꯁ꯭ꯋꯤꯖ ꯃꯥꯒꯤ ꯅꯦꯛꯁ ꯑꯣꯄꯣꯅꯦꯟꯗꯨꯁꯨ ꯑꯗꯨꯝ ꯌꯥꯏꯑꯦꯕ ꯃꯣꯏ ꯑꯗꯨꯝ ꯗꯤꯐꯤꯠ ꯇꯧꯕ ꯌꯥꯕꯒꯤ ꯆꯥꯟꯁ ꯂꯩꯒ꯭ꯔꯦꯕ
ꯎꯝ ꯎꯝ ꯑꯁꯤ ꯑ ꯑꯁꯤꯒꯤ ꯅꯣ ꯑꯥꯎ ꯑꯁꯤ ꯅꯣꯛꯑꯥꯎꯠꯅꯦꯀꯣ ꯍꯧꯖꯤꯛ ꯁꯟꯅꯔꯝꯕꯗꯨ
ꯎꯝ ꯍꯣꯏ ꯀ꯭ꯋꯥꯇꯔ ꯐꯥꯏꯅꯦꯜ ꯀꯥꯈ꯭ꯔꯦ ꯍꯧꯖꯤꯛ
ꯑꯣ ꯍꯧꯖꯤꯛ ꯀꯣꯠꯇ ꯐꯥꯏꯅꯦꯜꯅꯦꯀꯣ
ꯍꯣꯏ ꯀ꯭ꯋꯥꯇꯔ ꯐꯥꯏꯅꯦꯜ ꯉꯥꯛꯇ ꯉꯥꯏꯈ꯭ꯔꯦ
ꯀ꯭ꯋꯥꯇꯔ ꯐꯥꯏꯅꯦꯜꯗꯒ ꯁꯤꯃꯤ ꯐꯥꯏꯅꯦꯜ ꯔꯣ ꯁꯤꯃꯤꯗꯒꯤ ꯐꯥꯏꯅꯦꯜ ꯑꯁ ꯐꯩꯅꯦꯜꯒꯤꯗ ꯀꯅꯥ ꯀꯅꯥ ꯀꯥꯒꯦꯔꯥ ꯌꯦꯅꯤꯡꯕꯅ ꯂꯣꯏꯔꯦ ꯑꯁ
ꯎ
ꯗꯦꯠ ꯅꯥꯢꯟꯇꯤꯟꯗ ꯁꯟꯅꯒꯅꯤ ꯍꯥꯏꯀꯣ ꯐꯥꯢꯅꯦꯜꯗꯣ ꯑꯁ ꯀꯅꯥ ꯀꯅꯥ ꯑꯣꯏꯔꯝꯒꯗꯕ꯭ꯔꯥ
ꯍꯨꯖꯤꯛ ꯉꯁꯤ ꯗꯦꯠ ꯑꯦꯠ ꯉꯁꯤꯒ ꯍꯌꯦꯡꯗꯤ ꯑꯣꯐ ꯂꯩꯈ꯭ꯔꯦ ꯃꯦꯗ
ꯑꯣ ꯑꯣꯐ ꯂꯩꯕ꯭ꯔꯣ
ꯍꯣꯏ ꯍꯟꯖꯤꯟ ꯍꯟ ꯍꯩ ꯍꯌꯦꯡ ꯑꯍꯤꯡꯅ ꯀ꯭ꯋꯥꯇꯔ ꯐꯥꯢꯜ ꯐꯥꯔꯁ ꯃꯦꯜ ꯐꯥꯔꯁ ꯃꯦꯠꯆꯗ ꯍꯧꯕꯅꯤ
ꯑꯣ ꯀ꯭ꯋꯥꯔꯇꯔ ꯐꯥꯏꯅꯦꯜ ꯀꯣ ꯑꯠ ꯍꯧꯖꯤꯛꯀꯥꯟꯗꯤ ꯎꯝ ꯌꯦꯡꯕ ꯅꯨꯡꯉꯥꯏꯔꯅꯤꯅꯦ
ꯑꯁ ꯑꯣ ꯃꯦꯠꯁꯗꯣ ꯌꯥꯝꯗꯕꯗꯣ ꯑꯩꯈꯣꯏꯒꯤꯗꯤ ꯃꯇꯝꯗꯣ ꯊꯦꯡꯂꯁꯨ ꯑꯗꯨꯝ ꯉꯥꯏꯕ ꯌꯥꯈ꯭ꯔꯦꯅꯥ ꯃꯦꯠꯁ ꯌꯥꯝ ꯂꯩꯕꯗꯣ ꯑꯃ ꯂꯣꯏꯔꯒ ꯃꯥ ꯊꯣꯛꯂꯛꯄ ꯑꯗꯨ ꯇꯧꯕꯗꯣ ꯌꯥꯝ ꯋꯥꯏ ꯑꯈꯣꯏꯁꯨ ꯇꯨꯝꯕ ꯈꯪꯗ꯭ꯔꯦ
ꯑꯍꯦꯍꯦꯍꯦ ꯑꯁꯦꯡꯕꯅꯦ ꯑꯩꯈꯣꯢꯒꯤ ꯀꯩꯅꯣꯗꯣ ꯌꯥꯗ꯭ꯔꯦ
ꯑꯈꯣꯏꯗꯤ ꯌꯨꯝꯗ ꯑꯗꯨꯝ ꯂꯩꯌꯦ ꯃꯤ ꯊꯕꯛ ꯁꯨꯕ ꯈꯣꯏꯁꯤ ꯕꯖꯥꯔꯗ ꯊꯕꯛ ꯗꯨꯀꯥꯟꯒꯨꯝꯕ ꯆꯠꯄ ꯈꯣꯢꯗꯨ ꯑꯁ ꯌꯦꯡꯅꯤꯡꯕ ꯉꯝ ꯉꯝꯗꯕ ꯑꯗꯨ ꯃꯣꯏ ꯒꯣꯜ ꯔꯤꯖꯜꯁ ꯈꯛꯇ ꯑꯗꯨꯝ ꯍꯣꯢ
ꯇꯨꯝꯅꯤꯡꯒꯅꯤꯕ ꯋꯥꯔꯗꯤ
ꯍꯣꯏ ꯉꯔꯥꯡ ꯑꯍꯤꯡꯒꯤ ꯃꯦꯜꯗꯤ ꯆꯞ ꯆꯥꯢꯌꯦꯕ ꯃꯤ ꯃꯤꯌꯥꯝꯒꯤꯀꯣ
ꯏ
ꯑꯗꯨꯒ ꯁꯦꯀꯦꯟ ꯃꯦꯠꯁꯇꯨꯁꯨ ꯍꯥꯏꯗꯤ ꯌꯦꯡꯅꯤꯡꯈ꯭ꯔꯕ ꯌꯥꯝ ꯃꯥꯒꯤ ꯑꯣꯄꯣꯅꯦꯟꯗ ꯀꯅꯥ ꯑꯣꯏꯒꯦꯔꯥ ꯍꯥꯏꯕꯗꯨ ꯈꯪꯅꯤꯡꯉꯦꯕꯀꯣ
ꯀꯔꯥꯢ ꯈꯪꯅꯤꯡꯉꯦ
ꯑꯗꯨ ꯌꯥꯝ ꯀꯤꯔꯒ ꯂꯩꯕ ꯇꯥꯕ ꯑꯃ ꯂꯩꯍꯧꯈ꯭ꯔꯦ
ꯂꯩꯍꯧꯈ꯭ꯔꯦ
ꯎꯄꯥꯢ ꯂꯩꯩꯇꯦ
ꯍꯣꯏ ꯑꯁ ꯑꯗꯨꯕꯨ ꯃꯣꯏꯕꯨꯁꯨ